ꯍꯜꯂꯣ
ꯀꯩ ꯍꯥꯏꯒꯦ
ꯑꯁ ꯃꯣꯏꯅ ꯅꯣꯇꯤꯐꯤꯀꯦꯁꯟꯁꯤ ꯕꯦꯔꯥꯅꯤ ꯑꯗꯨꯝ ꯃꯊꯛꯇ ꯈꯞ ꯈꯞ ꯈꯞ ꯈꯞ ꯇꯧ ꯂꯩ ꯂꯥꯎꯗꯁꯨ ꯊꯥ ꯌꯥꯗ ꯃꯥꯜꯂꯦ
ꯎꯝ ꯌꯥꯗꯦ
ꯁꯤꯅꯅꯦ ꯎꯝ ꯇꯨꯃꯣ
ꯇꯨꯝꯃꯖꯦ
ꯁꯤꯗ ꯑꯗꯨꯝ
ꯃꯊꯪ
ꯍꯣꯏ ꯇꯝꯃꯣ ꯑꯗꯨꯗꯤ ꯁꯤ ꯍꯌꯦꯡ ꯑꯗꯨꯝ ꯇꯧꯔꯁꯦ ꯍꯥꯏꯔ
ꯁꯦ ꯁꯦ ꯁꯤꯒꯦꯁꯦ ꯀꯟꯀꯨ ꯇꯧꯔꯤꯁꯦ ꯑꯩꯉꯣꯟꯗꯥ
ꯎꯝ ꯍꯥꯏꯗꯤ ꯁꯤꯁꯦ ꯑ ꯉꯥꯏꯈꯣꯀꯣ ꯑꯩꯅ ꯍꯧꯖꯤꯛ ꯁꯤꯛꯁ ꯇꯧꯔꯤꯁꯦ ꯀꯃꯥꯏꯅ ꯇꯧꯔꯤꯅꯣ ꯑꯝꯇ ꯌꯦꯡꯒꯦ ꯕꯦꯛ ꯍꯟꯕ ꯑꯦ ꯁꯤꯒꯤꯁꯦ ꯇꯧꯔꯗꯤ ꯀꯣꯜ ꯀꯛꯈꯤꯗꯧ ꯃꯥꯜꯂꯦ ꯕꯦꯛ ꯛꯟꯕꯁꯦ
ꯎꯝ
ꯍꯥꯏꯗꯤ ꯑ ꯑꯗꯨꯒꯤ ꯍꯧꯖꯤꯛꯀꯤ ꯐꯣꯔ ꯊ꯭ꯔꯤ ꯑꯥꯏꯠ ꯇꯣ ꯊꯣꯛꯑꯦꯗꯅ ꯑꯗꯨꯒꯤ ꯃꯈꯥꯗꯣ ꯑꯗꯨꯗꯨꯗ ꯃꯣꯏ ꯐꯣꯟ ꯅꯝꯕꯔ ꯅꯝꯐꯝ ꯌꯥꯎꯋꯦꯕꯀꯣ ꯑꯗꯨꯏꯗꯨꯗ__ ꯐꯣꯟ ꯅꯝꯕꯔ ꯅꯝꯃꯒ ꯑꯗꯨꯝ ꯍꯧꯖꯤꯛꯀꯤ ꯀꯣꯂꯤꯡ ꯔꯤꯡꯒꯤꯡ ꯍꯥꯏꯗꯣ ꯇꯨꯃꯥꯏꯅ ꯑꯗꯨꯝ ꯊꯧꯔꯦ ꯇꯥꯃꯣ
ꯎꯝ ꯍꯣꯏ
ꯈꯨ ꯇꯥꯃꯣ
ꯀꯩ ꯍꯥꯏꯒꯦ
ꯁꯥꯎꯔꯅꯣꯕ ꯕꯦ ꯕꯤ
ꯁꯥꯎꯗꯤꯌꯦ
ꯁꯥꯎꯏ ꯇꯥꯃꯣ
ꯁꯥꯈꯤꯌꯦ
ꯁꯥꯎꯏ ꯕꯦꯕꯤ
ꯁꯥꯏꯌꯦ
ꯁꯥꯎꯋꯤ ꯁꯤꯁꯦ ꯍꯥꯏꯗꯤ ꯔꯤꯐ꯭ꯔꯦꯜꯁꯨ ꯀꯩꯝ ꯂꯩꯇꯕ ꯃꯥꯜꯂꯦ ꯇꯝꯃꯣ
ꯎꯝ
ꯁꯤꯁꯦ ꯑꯇꯩ ꯆꯦꯡꯅꯊꯣꯏꯅ ꯍꯥꯏꯔꯒ ꯇꯥꯃꯣꯅ ꯑꯇꯩ ꯀꯌꯥꯝꯗꯗꯤ ꯍꯥꯏꯗ꯭ꯔꯤꯕꯔꯥ
ꯎꯝ ꯃꯃꯤꯡ ꯄꯜꯂꯛꯏꯕ ꯅꯪꯁꯨ
ꯍꯥꯥ
ꯅꯥꯪꯁꯨ ꯃꯤꯡ ꯄꯜꯂꯛ ꯏꯕ
ꯏꯅꯤꯁ ꯑꯅꯤꯔꯛ ꯑꯍꯨꯝꯂꯛ ꯄꯜꯂꯝꯅꯤꯅ ꯁꯣꯝꯗ ꯂꯧꯈꯠꯄ ꯆꯠꯂꯝꯃꯗꯧ ꯃꯥꯜꯂꯦ ꯑꯩꯅ ꯈꯟꯕꯗ
ꯀꯩꯒꯤꯅꯣ ꯂꯧꯈꯠꯄ ꯆꯠꯇꯣꯏꯁꯦ
ꯑꯦ ꯁꯨꯝ ꯍꯥꯏꯅꯤꯗꯅ ꯁꯨꯝ ꯉꯔꯥꯡ ꯇꯥꯛꯑꯝꯕꯗꯣ ꯑꯗꯨꯗꯨꯒꯤ ꯁꯨꯝ ꯄꯟꯒꯅꯨ ꯍꯥꯏꯔꯦ ꯗꯣ ꯄꯪꯄꯅ ꯄꯜꯂꯤ ꯁꯨꯝ ꯂꯩꯗꯅ ꯃꯣꯏ ꯁꯤꯁꯦ ꯔꯦꯀꯣꯔꯠ ꯂꯧꯏꯅ ꯍꯥꯏꯗꯅ
ꯎꯝ ꯃꯗꯨꯒꯗꯤ
ꯑꯗꯣ ꯀꯩꯁꯨ ꯍꯥꯏꯗꯤ ꯐꯔ ꯀꯩꯁꯨ ꯈꯟꯗꯦꯕ ꯑꯩꯗꯤ ꯍꯥꯏꯗꯤ ꯃꯣꯏꯁꯦ ꯀꯔꯤꯒꯨꯝꯕ ꯀꯥꯟꯅꯅꯕ ꯑꯃ ꯁꯣꯏ ꯁꯤꯖꯤꯟꯅꯔꯝꯅꯦꯕꯀꯣ
ꯁꯤꯟꯅꯗꯣꯏꯅꯦ ꯑꯩꯈꯣꯏꯅ ꯋꯥ ꯉꯥꯡꯉꯤꯁꯦ ꯍꯥꯏꯗꯤ ꯎ ꯑꯩꯈꯣꯏꯅ ꯑꯦ ꯑꯥꯏ ꯒꯨꯒꯜꯗ ꯑ ꯊꯤꯕ ꯈꯣꯠꯄꯗ ꯃꯣꯏ ꯏꯪꯂꯤꯁ ꯂꯣꯜꯂꯛꯄꯗꯣ ꯈꯪꯕ꯭ꯔꯥ ꯑꯗꯨꯃꯥꯏꯅ ꯃꯅꯤꯄꯨꯔꯤꯗ ꯍꯪꯕ ꯀꯥꯟꯗ ꯃꯅꯤꯄꯨꯔꯤ ꯉꯥꯡꯉꯛꯄꯗꯣ ꯑꯩꯈꯣꯏꯅ ꯋꯥ ꯉꯥꯡꯉꯤꯁꯦ ꯃꯣꯏꯅ ꯃꯆꯥ ꯃꯆꯥ ꯍꯥꯏꯗꯤ ꯈꯟꯗꯣꯛꯑꯦꯗꯅ
ꯎꯝ
ꯑꯗꯨꯒ ꯑꯗꯨꯃꯥꯏꯅ ꯉꯥꯡꯍꯜꯂꯛꯄ ꯑꯗꯨꯒꯨꯝ
ꯎꯝ ꯑꯗꯨꯗꯨꯒꯤ ꯑꯗꯨꯃꯥꯏꯅ ꯑꯗꯨꯅ ꯑꯐꯕ ꯂꯝꯕꯤꯅꯤꯗꯅ ꯑꯗꯨꯗꯨꯒꯤꯀꯥ ꯃꯥꯟꯗꯕ ꯑꯩꯅ ꯁꯨꯝ ꯑꯇꯣ ꯑꯇꯣꯞꯄ ꯌꯥꯝ ꯀ ꯃꯥꯟꯕ ꯑꯗꯨꯒꯤꯗꯨꯃꯥꯏ ꯇꯧꯕ ꯑꯣꯏꯔꯁꯨ ꯑꯗꯨꯃꯥꯏꯅ ꯈꯜꯂꯝꯕ ꯌꯥꯏꯌꯦꯕꯀꯣ ꯍꯧꯖꯤꯛ ꯀ ꯄꯟꯒꯅꯨ ꯈꯣꯠꯀꯅꯨ ꯍꯥꯏꯗꯣ
ꯎꯝ
ꯎꯝ ꯑꯗꯨꯗꯨꯒꯤ ꯑꯗꯨ ꯁꯤꯁꯦ ꯑꯗꯨꯝ ꯌꯥꯔꯗꯤ ꯑꯇꯣꯞꯄꯗ ꯑꯗꯨ ꯑꯗꯨꯝ ꯍꯥꯏꯔꯁꯨ ꯑꯗꯨꯝ ꯌꯥꯅꯤ ꯅꯠꯇ꯭ꯔꯥ
ꯎꯝ ꯑꯩꯅ ꯈꯣꯏꯅꯥꯎꯗ ꯇꯧꯔꯅꯤ ꯑꯗꯒꯤꯗꯤ ꯑꯩꯈꯣꯏ ꯑꯩꯈꯣꯏ ꯃꯥꯗꯔꯒꯤꯗ ꯑꯃꯨꯛ ꯇꯧꯔꯅꯤ
ꯎꯝ ꯀꯥꯟꯕꯨ ꯀꯥꯟꯅꯔꯗꯤ ꯑꯗꯨꯝ ꯁꯨꯃꯥꯏꯅ ꯂꯣꯏꯅ ꯇꯧ ꯌꯥꯏ ꯑꯗꯣ ꯕꯦꯡꯁꯦ ꯑꯗꯨꯝ ꯇꯃꯣꯏꯅ ꯑꯗꯨꯝ ꯑꯃ ꯑꯩꯈꯣꯏꯒꯤ ꯍꯟꯗꯛꯀꯤ ꯑꯃ ꯅꯧꯅ ꯍꯥꯡꯕꯗꯨꯗ ꯑꯗꯨꯝ ꯑꯣꯏꯔꯝꯃꯅꯤꯅꯦ
ꯅꯧꯅ ꯍꯪꯕꯗꯤ
ꯑꯃꯗꯣ ꯑꯗꯨꯝ ꯊꯥꯗꯣꯛ ꯊꯥꯖꯤꯟ ꯇꯧꯐꯝꯒꯤ ꯑꯗꯨꯗꯣ
ꯑꯣꯁ
ꯎꯝ ꯑꯗꯨ ꯑꯗꯨꯒꯤꯗꯤ ꯑꯗꯨꯝ ꯑꯩꯒꯤꯅ ꯑꯃ ꯐ꯭ꯔꯤꯗ ꯍꯥꯡꯕ ꯑꯃ ꯂꯩꯕꯅꯦꯕꯀꯣ ꯑꯗꯨꯒꯤ ꯕꯦꯡꯗ ꯑꯣꯏꯅ ꯍꯥꯞꯄꯁꯨ ꯌꯥꯏ ꯁꯤꯁꯦ ꯀꯩ ꯍꯥꯏꯇꯥꯔꯦ ꯑꯥꯦ ꯐ꯭ꯔꯣꯠ ꯃꯅꯤꯒꯨꯝꯕ ꯑꯗꯨꯝ ꯑꯣꯏꯔꯝꯕꯩ ꯆꯥꯟꯁꯁꯨ ꯂꯩꯌꯦꯕꯀꯣ
ꯎꯝ
ꯇꯨꯝꯅꯤꯡꯉꯕꯣ
ꯇꯨꯝꯅꯤꯡꯗꯦ
ꯇꯨꯝꯅꯤꯡꯕ ꯃꯥꯟꯕ ꯑꯗꯨꯗꯨꯒꯤ ꯑꯗꯨꯃꯥꯏꯅ ꯐ꯭ꯔꯣꯠ ꯃꯅꯤ ꯑꯣꯢꯔꯝꯕꯁꯨ ꯆꯥꯟꯁ ꯂꯩ ꯑꯗꯨꯗꯣ ꯍꯥꯏꯐꯦꯠ ꯆꯪꯉꯗꯤ ꯕꯦꯡ ꯕꯦꯡꯁꯦ ꯑꯗꯨꯝ ꯐ꯭ꯔꯤꯖ ꯇꯧꯈꯤꯗꯣꯏꯅꯦꯕ
ꯑꯦ ꯑꯗꯨꯗꯤ ꯑꯩꯗꯤ
ꯀꯔꯤꯝꯕꯨꯗꯤ ꯇꯧꯔꯣꯏꯌꯦ ꯑꯗꯨꯝ ꯎꯄꯥꯏ ꯂꯩꯇꯦ ꯌꯥꯝꯅ ꯁꯥꯊꯤꯕ ꯀꯟꯗꯤꯁꯟ ꯑꯣꯏꯔꯒꯅ ꯑꯩꯈꯣꯏꯒꯤ ꯄꯩꯁꯥꯗꯣ ꯑꯇꯣꯞꯄ ꯕꯦꯡ ꯑꯝꯗ ꯊꯥꯗꯣꯛ ꯊꯥꯖꯤꯟ ꯑꯗꯨꯝ ꯌꯥꯕꯅꯦꯕ ꯁꯨꯝ ꯑꯩꯒꯤꯁꯤꯅ ꯌꯥꯝ ꯐꯠꯇꯕ ꯔꯣꯝꯗ ꯎꯁꯤꯟꯕꯗꯣ
ꯑꯗꯣ ꯐ꯭ꯔꯦꯤꯁ ꯆꯥꯕ ꯍꯥꯏꯁꯦ ꯁꯤꯟꯅ ꯌꯥꯔꯗꯣꯏꯅꯤꯅ ꯅꯨꯃꯤꯠ ꯀꯌꯥ ꯌꯥꯔꯣꯢꯗꯣꯏꯅꯣ
ꯀꯝꯄ꯭ꯂꯦꯟ ꯇꯧꯗꯧꯕ ꯁꯨꯃꯥꯏꯅ ꯕꯦꯡꯗ ꯆꯠꯂꯒ ꯑꯩꯒꯤꯁꯦ ꯁꯨꯃꯥꯏꯅ ꯇꯧꯈ꯭ꯔꯦ ꯀꯩꯒꯤꯅꯣ ꯈꯣꯠꯀꯤꯅꯣ ꯑꯗꯨꯃꯥꯏꯅ ꯍꯥꯏꯔꯒ ꯃꯣꯏꯅ ꯅꯪꯒꯤꯁꯦ ꯑꯗꯨ ꯇꯧꯔꯨꯕꯩꯅꯤ ꯑꯗꯥ ꯇꯧꯔꯨꯕꯩꯅꯤ ꯃꯔꯝꯗꯣ ꯑꯗꯨꯝ ꯍꯥꯏꯔꯀꯅꯦꯕꯀꯣ
ꯎꯝ
ꯑꯗꯨꯝꯕꯗꯅ ꯑꯩꯈꯣꯏꯒꯤ ꯕꯦꯡ ꯑꯆꯧ ꯑꯆꯧꯕ ꯑꯦꯝ ꯑꯥꯔ ꯕꯤ ꯑꯃ ꯑꯃ ꯂꯩꯔꯤꯕ ꯕꯦꯡꯁꯦ ꯃꯣꯏꯒꯤ ꯐꯣꯟꯒꯤ ꯕꯦꯡꯒꯨꯝꯕ ꯅꯠꯇꯕ ꯕꯦꯡꯁꯦ ꯁꯤꯁꯅ ꯈꯜꯂꯝꯗꯗꯤ ꯐꯩꯌꯦꯕ ꯑꯗꯨꯒꯨꯝꯕ ꯁꯤꯒꯨꯝꯕꯁꯤꯗꯗꯤ ꯑꯗꯨꯗꯣ ꯗꯨꯃꯥꯢ ꯃꯣꯏ ꯕꯦꯡꯗ ꯆꯠꯂ ꯑꯗꯨꯝ ꯉꯥꯡꯅꯔꯒ ꯍꯤꯡꯍꯟꯕ ꯍꯤꯡꯍꯟꯗꯕ ꯀꯟꯗꯤꯁꯟꯗꯨꯒꯤ ꯃꯈꯥ ꯄꯣꯜꯂꯤ ꯔꯤꯛꯁ ꯋꯥꯡꯉꯝꯕ ꯋꯥꯡꯗꯕ ꯑꯐꯕ ꯊꯕꯛꯇꯣ
ꯎꯝ
ꯑꯗꯨꯃꯥꯏꯅ ꯇꯧꯋꯦ ꯑꯌꯥꯝꯕꯅ ꯑꯗꯨꯗꯨꯒꯤ ꯑꯗꯨꯝꯕꯁꯨ ꯑꯣꯏꯔꯝꯕꯁꯨ ꯌꯥꯏꯑꯅ ꯍꯥꯏꯗꯤ ꯑꯥ ꯂꯨꯄꯥ ꯂꯥꯥꯛ ꯂꯥꯛ ꯇꯔꯥꯁꯦ ꯀꯅꯥꯅꯣꯝꯗꯒꯤ ꯑꯩꯅ ꯍꯥꯏꯗꯤ ꯃꯥꯅ ꯁꯣꯏꯅ ꯀꯥꯞꯄꯛꯄꯅꯤ ꯈꯪꯗꯦ ꯅꯠꯇ꯭ꯔꯥ ꯑꯩꯅ ꯀꯩ ꯀꯩꯅꯣ ꯄꯪꯍꯥꯏ ꯍꯟꯖꯤꯜꯂꯒ ꯂꯧꯊꯣꯛꯄꯅꯤ ꯈꯪꯗꯦ ꯇꯧꯔꯦꯗꯅ
ꯎꯝ
ꯑꯗꯒꯤ ꯑꯗꯨ ꯂꯥꯛ ꯇꯔꯥ ꯃꯄꯨꯗꯨꯅ ꯃꯥꯒꯤ ꯕꯦꯡ ꯃꯁꯥꯏ ꯕꯦꯡꯗꯨ ꯆꯠꯂꯒ ꯁꯨꯃꯥꯏꯅ ꯇꯧꯈ꯭ꯔꯦ ꯈꯣꯠꯈ꯭ꯔꯦ ꯍꯨꯔꯟꯕꯤꯈ꯭ꯔꯦ ꯈꯣꯠꯈ꯭ꯔꯦꯅꯥ ꯐꯖꯅ ꯀꯝꯄ꯭ꯂꯦꯟ ꯐꯥꯏꯜꯒ ꯀꯦꯁ ꯐꯥꯏꯜꯒ ꯇꯧꯔꯗꯤ ꯃꯣꯏꯅ ꯑꯦꯛꯁꯟ ꯂꯧꯔꯛꯇꯣꯏꯅꯤꯗꯅ ꯕꯦꯡꯅ ꯑꯗꯨꯗ ꯃꯣꯏ ꯃꯥꯅ ꯊꯥꯈꯤꯕ ꯕꯦꯡ ꯑꯦꯀꯥꯎꯟ ꯈꯣꯠꯁꯦ ꯑꯃꯨꯛ ꯐ꯭ꯔꯤꯁ ꯇꯧꯁꯤꯟꯈꯤꯗꯣꯏꯅꯦꯕꯀꯣ
ꯎꯝ
ꯑꯗꯨ ꯐ꯭ꯔꯤꯖꯀꯤ ꯃꯔꯝꯅ ꯁꯨꯃꯥꯏꯅ ꯐ꯭ꯔꯣꯠ ꯃꯅꯤ ꯂꯥꯛꯄꯩꯅꯤ ꯈꯣꯠꯄꯩꯅꯤ ꯃꯥꯁꯦ ꯐꯣꯗꯨꯂꯦꯟ ꯑꯗꯨꯗꯨ ꯐ꯭ꯂꯣꯗ ꯇꯧꯔꯛꯄ ꯅꯨꯄꯥ ꯑꯣꯏꯔꯝꯅꯤ ꯈꯣꯠꯅꯤ ꯑꯗꯨꯃꯥꯏꯅ ꯇꯧꯔꯒ ꯑꯃꯨꯛ ꯐꯥꯕꯤ ꯈꯣꯠꯄꯤ ꯑꯗꯒꯤ ꯑꯗꯨꯃꯥꯏꯅ ꯈꯨꯗꯛꯇ ꯂꯥꯛ ꯇꯔꯥꯗꯣ ꯂꯥꯛꯏ ꯑꯩꯅ ꯂꯥꯛ ꯇꯔꯥꯁꯤꯃꯨꯛ ꯆꯥꯏꯊꯣꯛꯈ꯭ꯔꯦ ꯈꯜꯂꯣꯕꯀꯣ
ꯎꯝ
ꯊꯣꯛꯈ꯭ꯔꯒ ꯌꯥꯎꯔꯤꯕ ꯕꯦꯡ ꯑꯦꯀꯥꯎꯟꯗꯣ ꯑꯗꯨꯁꯨ ꯑꯗꯨꯝ ꯄꯨꯂꯞ ꯐ꯭ꯔꯤꯁ ꯆꯥꯗꯣꯏꯅꯦꯕ
ꯎꯝ ꯑꯣꯟꯅ ꯌꯥꯅꯤ ꯅꯨꯃꯤꯠꯅ ꯆꯥꯗꯦꯅ ꯃꯤꯑꯣꯏꯕꯗꯤ
ꯎꯝ ꯑꯗꯨ ꯁꯨꯝ ꯑꯩꯅ ꯐꯠꯇꯕ ꯔꯣꯝꯗ ꯁꯨꯝ ꯎꯁꯤꯜꯂꯒ ꯍꯥꯏꯕꯗꯣ
ꯎꯝ
ꯑꯗꯨꯗꯨꯒꯤꯅꯦ ꯍꯥꯏꯗꯤ ꯌꯥꯝ ꯐꯅ ꯈꯟꯗꯕꯗꯣ
ꯃꯤ ꯂꯨꯄꯥ ꯆꯥꯃꯉꯥ ꯐꯪꯕꯒ ꯌꯥꯎꯔꯤꯗꯨꯗꯤ
ꯎꯝ ꯇꯝꯃꯣ ꯑꯗꯨꯕꯨꯗꯤ ꯑꯗꯨꯃꯥꯏꯅ ꯑꯩꯅ ꯁꯨꯝ ꯐꯇꯕꯥꯔꯣꯝꯗꯣ ꯁꯨꯝ ꯎꯁꯤꯟꯕꯒꯤ ꯋꯥꯅꯤ ꯇꯝꯃꯣ
ꯑꯩ ꯇꯨꯝꯅꯤꯡꯉꯦ
ꯉꯥꯢꯈꯣ ꯃꯤꯅꯤꯠ ꯌꯦꯡꯈꯤꯒꯦ ꯇꯔꯦꯠꯄꯨꯗꯤ ꯁꯨꯔꯦ ꯁꯤꯁꯦ ꯈꯪꯗꯦꯅꯦ ꯃꯊꯟꯗ ꯀꯛꯄ ꯃꯤꯅꯤꯠ ꯇꯔꯥ ꯐꯥꯎꯇꯪ ꯃꯤꯅꯤꯠ ꯑꯍꯨꯝꯈꯛ ꯉꯥꯏꯕ ꯌꯥꯒꯗ꯭ꯔꯥ ꯇꯥꯝꯃꯣ
ꯎꯝ ꯃꯊꯥꯟꯇ ꯀꯛꯄꯗꯣ ꯉꯥꯢꯔꯁꯦ
ꯎꯝ ꯑꯗꯨ ꯑꯗꯨꯝ ꯍꯥꯏꯗꯤ ꯃꯦ ꯇꯔꯥꯒꯨꯝꯕꯅ ꯑꯌꯥꯝꯕ ꯑꯣꯏꯗꯅ
ꯎꯝ
ꯑꯗꯨꯕꯨꯗꯤ ꯃꯨꯛ ꯇꯨꯨꯝ ꯈꯤꯅꯤ ꯇꯥꯃꯣ
ꯇꯨꯝꯃꯁꯦ ꯌꯥꯏꯌꯦ
ꯀꯩꯒꯤ
ꯇꯨꯝꯅꯤꯡꯉꯦ ꯑꯩ
ꯁꯤꯁꯦ ꯀꯛꯈ꯭ꯔꯒ ꯑꯩꯅ ꯍꯥꯏꯗꯤ ꯇꯨꯝꯗꯕꯤ ꯂꯩꯔꯦꯗꯅ ꯁꯤꯁꯦ ꯀꯛꯍꯟꯈ꯭ꯔꯅꯤ ꯑꯗꯨꯗꯨꯒ ꯁꯨꯝ ꯅꯣꯔꯃꯦꯜꯗ ꯇꯧꯔꯑꯒ ꯑꯗꯨꯃꯥꯏꯅ ꯑꯗꯨꯝ ꯌꯥꯏꯗꯅ
ꯌꯥꯏ
ꯀꯩꯒꯤ
ꯇꯟꯕꯒꯤ
ꯁꯥꯎꯕꯒꯤ
ꯁꯥꯎꯗꯦ
ꯁꯥꯎꯋꯤ ꯇꯝꯃꯣ ꯁꯥꯎꯕꯤꯒꯅꯣ ꯕꯦꯕꯦ
ꯁꯥꯎꯗꯦ
ꯁꯥꯎꯏ ꯇꯝꯃꯣ
ꯁꯥꯎꯗꯦ
ꯁꯥꯎꯏ
ꯁꯥꯎꯗꯦ
ꯇꯨꯝꯃꯣ ꯁꯥꯎꯕꯤꯒꯅꯣ
ꯁꯥꯎꯗꯦ
ꯑꯩ ꯂꯣꯠꯄ ꯅꯠꯇꯦ ꯕꯦꯕꯦꯗ ꯍꯥꯏ ꯍꯦꯟꯅ ꯈꯟꯕꯒꯤꯅꯤ ꯑꯗꯣ ꯍꯥꯏꯔꯝꯗ꯭ꯔꯦ ꯇꯥꯃꯣ ꯁꯥꯎꯕꯤꯒꯅꯣ
ꯆꯥꯡꯗ
ꯎꯝ
ꯏ ꯇꯨꯝꯃꯤꯅꯔꯣꯏꯖꯦ
ꯆꯠꯃꯤꯟꯅꯗꯣꯏꯅꯦ
ꯑꯩꯗꯤ ꯊꯥꯖ ꯊꯥꯖꯅꯕꯤ
ꯑꯗꯣ ꯑꯩꯒꯁꯨ ꯆꯥꯃꯤꯟꯅꯗꯣꯏꯅꯦ
ꯆꯥꯃꯤꯟꯅꯔꯣꯏ
ꯇꯨꯃꯤꯟꯅꯗꯨꯢꯅꯤ ꯈꯣꯏ ꯍꯨꯨꯝ
ꯊꯨꯃꯤꯟꯅꯔꯣꯏ
ꯊꯨꯃꯤꯟꯅꯅꯤ
ꯍꯟꯗꯛꯇꯤ ꯑꯦꯛꯖꯥꯝ ꯊꯥꯕ ꯂꯥꯛꯑꯔꯣꯢ
ꯀꯩꯒꯤ ꯌꯥꯔꯣꯏ ꯑꯩ ꯂꯥꯛꯅꯕ ꯀꯧꯗꯣꯏꯅꯦ
ꯑꯩ ꯂꯥꯛꯑꯣꯏ
ꯑꯗꯨꯃꯥꯏꯅ ꯍꯥꯏꯕꯤꯒꯅꯨ ꯕꯦ ꯕꯦꯠ
ꯇꯨꯗꯤ ꯑꯩ ꯅꯪꯒ ꯖꯨ ꯂꯥꯑ
ꯀꯩꯒꯤ
ꯇꯜꯂꯦ
ꯇꯟꯗꯤꯌꯦ ꯇꯟꯅꯣ
ꯇꯜꯂꯦ ꯍꯥꯏꯕ ꯑꯩ
ꯇꯟꯗꯤꯌꯦ ꯕꯦꯕ ꯄꯦ ꯅꯦ
ꯎꯝꯍꯨꯝ ꯍꯨꯝ ꯍꯨ
ꯀꯩ ꯍꯥꯏꯅꯣ
ꯑꯩꯅ ꯇꯜꯂꯦ ꯍꯥꯏꯔꯗꯤ ꯇꯜꯂꯦ
ꯇꯟꯗꯤꯌꯦ ꯇꯥꯃꯣ ꯁꯥꯎꯕꯤꯒꯅꯣ
ꯁꯇꯨꯄꯤꯗ ꯇꯥꯅꯤꯡꯗꯦ ꯍꯦ
ꯇꯨꯝꯃꯣ ꯁꯥꯎꯕꯤꯒꯅꯣ ꯕꯦꯕꯦ
ꯎꯝ
ꯇꯃꯣ ꯊꯥꯕꯤꯌꯣ
ꯎꯝ
ꯇꯨꯝꯃꯣ
ꯎꯝ
ꯇꯥꯕꯤꯌꯣ ꯕꯦꯠ ꯕꯦꯠ ꯁꯥꯎꯔꯝꯃꯥꯒ ꯇꯨꯝꯃꯣ ꯁꯥꯎꯔꯅꯣꯕ ꯕꯦꯕꯦ
ꯎꯡ ꯁꯥꯎꯗꯦ
ꯎꯝ ꯁꯥꯎꯏ ꯃꯌꯥꯝ ꯁꯥꯎꯏ
ꯁꯥ ꯗꯦ
ꯁꯥꯎꯋꯤꯅꯦ
ꯑꯗꯨꯝ ꯈꯪꯗꯦ ꯐꯠ ꯂꯥꯎ ꯍꯦꯀꯇ ꯎꯕꯗ ꯑꯗꯨꯝ ꯏꯐꯦꯛ ꯂꯩꯕꯩ ꯃꯤꯅꯤꯠ ꯉꯥꯏꯈꯣ ꯃꯤꯅꯤꯠ ꯇꯔꯥ ꯃꯤꯅꯤꯠ ꯇꯔꯥꯗꯤ ꯐꯥꯔꯦ ꯇꯥꯃꯣꯅ ꯍꯥꯏꯕꯗꯣ ꯃꯤꯅꯤꯠ ꯀꯌꯥ ꯍꯦꯜꯂꯦ ꯍꯥꯏꯕꯅꯣ ꯇꯥꯃꯣꯒꯤꯗꯣ
ꯇꯔꯥ ꯍꯦꯜꯂꯦ
ꯑꯗꯨꯝ ꯀꯛꯑꯁꯤꯔ ꯊꯝꯃꯣ
ꯎꯝ
ꯀꯩꯍꯥꯏꯅꯣ
ꯉꯥꯏꯈꯣ
ꯎꯝ ꯑꯗꯨ ꯇꯃꯣꯃꯨꯛ ꯇꯨꯝꯈꯔꯗꯤ
ꯍꯥ
ꯑꯣꯏꯖꯅꯣ
ꯇꯜꯂꯦ ꯇꯝꯃꯣ ꯅꯣꯔꯃꯦꯜꯗ ꯄꯥꯏꯅꯔ ꯇꯨꯝꯗꯣꯏꯅꯤ
ꯑꯥ
ꯄꯥꯏꯗꯣꯏꯅꯦ ꯇꯥꯃꯣ ꯁꯥꯎꯔꯅꯣꯕ ꯇꯨꯝꯃꯣ ꯇꯨꯝꯃꯣ
ꯉꯦ
ꯁꯥꯎꯔꯅꯣꯕ ꯕꯦꯕꯤ ꯁꯥꯎꯋꯤ ꯇꯃꯣ ꯁꯥꯎꯔꯅꯣꯕ ꯀꯣꯜꯊꯝꯃꯣ ꯇꯃꯣ ꯍꯂꯣ
ꯀꯩꯍꯥꯏꯒꯦ
ꯁꯥꯎꯔꯅꯣꯕ ꯇꯨꯃꯣ
ꯀꯩꯍꯥꯏꯒꯦ
ꯁꯥꯎꯔꯅꯣꯕ ꯕꯦꯕꯦ
ꯁꯥꯗꯦ
ꯁꯥꯎꯋꯤ ꯃꯌꯥꯝ ꯁꯥꯎꯋꯤ ꯀꯣ ꯇꯥꯃꯣ ꯁꯥꯎꯔꯅꯣꯕ
ꯎꯝ
ꯁꯦꯝꯕꯒꯤ ꯁꯥꯎꯕꯤꯒꯅꯣ
ꯎꯝ
ꯇꯥꯝꯃꯣ ꯑꯗꯣ ꯅꯣꯔꯃꯦꯜꯗ ꯇꯧꯔꯛꯑꯒꯦ
ꯀꯛꯈ꯭ꯔꯕꯣ
ꯀꯛꯇꯤꯌꯦ ꯀꯛꯑꯗꯤ ꯀꯃꯥꯏꯅ ꯁꯤ ꯇꯥꯟꯅꯗꯣꯏꯅꯣ
ꯀꯩꯍꯥꯏꯅꯣ
ꯅꯪꯅ ꯀꯛꯄ ꯉꯥꯏ ꯉꯣ ꯍꯥꯏꯕ ꯅꯠꯇꯔꯥ
ꯎꯝ ꯑꯗꯨꯗꯣ ꯇꯝꯃꯦ